ꯍꯜꯂꯣ
ꯒꯗ ꯃꯣꯔꯅꯤꯡꯒꯗ ꯃꯣꯔꯅꯤꯡ
ꯒꯨꯗ ꯃꯣꯔꯅꯤꯡ ꯁꯤ ꯌꯥꯝ ꯊꯦꯡꯉꯤꯗ
ꯕꯣꯔꯤꯡ ꯇꯧꯅꯦ ꯅꯪꯒꯤ ꯀꯩꯅꯣꯕ ꯍꯥꯞꯇ ꯑꯗꯨꯝ ꯇꯨꯝꯃꯕ
ꯑꯦ ꯌꯦꯡꯉꯍꯦ ꯉ ꯑꯁ ꯀꯔꯤ ꯐ꯭ꯔꯥꯒ ꯈꯨꯖꯥꯟꯅꯗꯣ ꯀꯔꯤ ꯂꯨꯁꯥꯟꯅꯟ ꯒꯌꯥꯃꯦꯟ ꯇꯥꯗ꯭ꯔꯦ
ꯕꯣꯕꯧ ꯄꯥꯏ ꯐꯪꯉꯦ ꯑꯉꯥꯡꯗꯤ ꯐꯖꯩ ꯍꯥꯏꯔꯒ ꯊꯥꯖꯗꯤ ꯑꯗꯨꯃꯥꯏꯅ ꯇꯧꯅꯤ ꯊꯥꯖꯗꯦꯕ ꯑꯗꯨꯃꯥꯏꯅ ꯇꯧꯅꯦꯕ
ꯎꯝ ꯌꯥꯗ ꯉ
ꯃꯉꯥꯗꯤ ꯃꯉꯥ ꯕꯦꯁꯤꯒꯤꯗꯤ ꯕꯣꯔ ꯌꯦꯡꯕ꯭ꯔꯥ
ꯕꯁꯀꯤ ꯌꯦꯡꯗꯦ ꯃꯉꯥꯡꯒ ꯑꯩꯒ ꯃꯈꯥꯗ ꯌꯦꯡꯉꯤ
ꯎꯝ ꯦꯁꯒꯤ ꯇꯨꯃꯣ ꯑꯗꯨ ꯃꯥꯂꯔ
ꯎꯝ ꯉꯟꯊꯛ ꯉꯟꯊꯛ ꯑꯃꯃꯝ ꯊꯥꯔꯒ ꯌꯦꯡꯉꯦ ꯃꯉꯥꯟ ꯑꯩꯈꯣꯏꯗꯤ
ꯑ ꯂ ꯀꯗꯤ ꯊꯣꯏꯦ
ꯏꯁꯄꯦꯟꯒꯤ ꯏꯁꯄꯦꯟꯒꯤ ꯄꯁꯤꯡꯦꯡꯗꯨꯗꯤ ꯃꯩ ꯆꯠꯂꯤꯍꯦ ꯇꯛ ꯇꯛꯑꯁ ꯂꯣꯏ ꯐ꯭ꯔꯥꯟꯁ ꯄꯨ ꯂꯣꯏ ꯂꯣꯏ
ꯑꯣꯏꯔꯣꯦꯥꯡ
ꯑꯁ ꯑꯗꯣ ꯃꯣꯏ ꯑꯍꯥꯟꯕ ꯄꯦꯅꯥꯜꯇꯤ ꯈꯨꯄꯤꯗꯣ ꯑꯩꯗꯤ ꯌꯥꯅꯤꯡꯗꯦꯕꯣ ꯑꯃꯗꯨꯅ ꯑꯩ ꯁꯣꯏ ꯌꯥꯝ ꯁꯣꯏꯕ ꯅꯠꯇ ꯑ ꯑꯃꯗ ꯆꯦꯟꯁꯤꯜꯂꯛꯄꯩꯅꯦꯕ
ꯁꯣꯏ ꯌꯥꯎ ꯁꯣꯏ ꯑꯗꯨꯁꯨ ꯕꯣꯜ ꯑꯗꯨꯝ ꯃꯌꯥꯝꯁꯤꯤ ꯃꯅꯨꯡꯗ ꯑꯗꯨꯃꯥꯏꯅ ꯇꯧꯔꯗꯤ ꯑꯗꯨꯝ ꯇꯥꯔꯅꯤ
ꯎꯝ
ꯄꯦꯅꯥꯜꯇꯤ ꯃꯅꯨꯡꯗꯗꯤ ꯁꯣꯏꯒ ꯌꯥꯎ ꯁꯣꯏꯕ ꯈ꯭ꯔ ꯅꯠꯇꯕ꯭ꯔꯥ ꯊꯦꯡꯉꯨ ꯊꯦꯡꯉꯗꯤ ꯑꯗꯨꯝ ꯇꯥꯔꯛꯅꯤ
ꯀꯥꯕꯣꯜꯗꯨꯗꯤ ꯐꯦ
ꯁꯥꯏ ꯇꯥꯅꯤ ꯈꯪꯉꯕꯉꯅꯤ ꯑꯗꯨ
ꯎꯝ ꯐꯗꯤ ꯐꯖꯩ ꯑꯣꯞꯁꯥꯏꯠ ꯇꯥꯔꯁꯨ ꯆꯪꯉꯨ ꯂꯩꯔꯒ ꯊꯥꯖꯤꯟꯈꯤ
ꯎ
ꯃꯣꯏ ꯀꯤꯄꯔꯗꯣ ꯑꯁ ꯈꯪꯗꯦ ꯐꯥꯁꯤ ꯀꯤꯄꯔꯗꯣ ꯄ꯭ꯔꯦꯁꯔ ꯌꯥꯝ ꯆꯥꯏꯅ
ꯃꯃꯥꯡꯒꯤꯗꯨꯅ ꯀꯥ ꯍꯂꯦ ꯀꯩꯅꯣꯗꯨꯅ ꯃꯥꯅꯤ ꯀꯦ
ꯏꯁꯄꯦꯟ ꯏꯁꯄꯦꯟ ꯑꯥꯔꯖꯦꯟꯇꯤꯅꯥ ꯇꯥꯔꯤ ꯃꯩ ꯆꯠꯅꯤꯍꯦ
ꯑꯩꯈꯣꯏꯒꯤꯗꯤ ꯋꯤꯟ ꯋꯤꯤꯟꯅꯤ ꯀꯩꯅꯣ ꯑꯩꯈꯣꯏ ꯄꯥꯔꯇꯤ ꯉꯥꯛꯇꯅꯤ
ꯉꯔꯥꯡ ꯑꯥꯔꯖꯦꯟꯇꯤꯅꯥ ꯐꯦꯟ ꯑꯥꯔꯖꯦꯟꯇꯤꯅꯥ ꯐꯦꯟꯗ ꯑꯁ ꯁꯤꯗꯤ ꯐ꯭ꯔꯥꯟꯁꯅ ꯀꯥꯍꯟꯅꯤꯡꯉꯦꯗ ꯐꯗꯤ ꯏꯁꯄꯦꯟ ꯦ ꯊꯅ ꯇꯔꯦ ꯑꯣ ꯑ ꯏꯁꯄꯦꯅ ꯀꯥꯔꯒꯅꯤ ꯁꯤꯗꯤ ꯐ꯭ꯔꯥꯟꯁꯅ ꯀꯥꯍꯟꯅꯤꯡꯉꯦꯅ ꯍꯥꯏꯔꯤ
ꯑꯩꯈꯣꯏꯒꯤ ꯏꯁꯄꯦꯟꯒꯖꯤ ꯀꯥꯕ
ꯑ ꯉꯔꯥꯡ ꯕꯣꯜ ꯊꯁꯨ ꯕꯣꯜ ꯐꯖ ꯁꯣꯏꯗ ꯀꯩꯅꯣ ꯄꯁꯤꯡꯕ ꯐꯖꯅ ꯃꯤꯉꯣꯟꯗ ꯈꯔ ꯄꯤꯁꯟ
ꯀꯥꯏꯗꯤ ꯃꯤꯠ ꯐꯤꯜꯗꯔ ꯌꯥꯎꯗ꯭ꯔꯝꯅꯤꯅ
ꯎꯝ ꯃꯤꯠ
ꯃꯌꯥꯝ ꯎꯝ ꯃꯌꯥꯝ ꯕꯜ ꯁꯃꯤꯅ ꯌꯥꯎꯗ꯭ꯔꯦ
ꯀꯩ ꯃꯣꯏ ꯍꯥꯟꯅ ꯌꯥꯎꯔꯝꯕ꯭ꯔꯣ ꯅꯠꯇ꯭ꯔꯒ ꯃꯣꯏꯗꯣ ꯀꯩꯅꯣ ꯏꯟꯖꯨꯔꯤ ꯂꯩꯕꯔꯣ
ꯀꯥꯝꯊꯦ ꯌꯥꯎꯔꯤꯗꯣ ꯊꯥꯗꯣꯔꯛꯑꯣ ꯌꯥꯏ ꯑꯩ ꯄꯣꯅꯤ ꯐꯤꯗꯔ ꯐꯖꯕ ꯊꯥꯗꯣꯔꯛꯇꯦ ꯀꯥꯟꯇꯤ ꯐꯃꯜꯗ ꯊꯝꯃꯦ ꯑꯥꯟꯗꯤ ꯣꯜ ꯐ ꯆ ꯅꯨꯄꯤꯤꯗ ꯕꯣꯜ ꯈ ꯁꯝꯒꯗꯧꯗꯣ ꯅꯨꯠꯄꯤꯤꯗ ꯑꯗꯨ ꯊꯥꯗꯣꯛꯛꯇꯦ ꯐꯖꯕ ꯑꯥ ꯑꯦꯃꯦꯗ꯭ꯔꯤꯛꯀꯤ ꯆꯧ ꯃꯤꯟꯗꯤ ꯏꯆꯥꯎ ꯆꯥꯎꯍꯥꯎꯗꯣ ꯑꯗꯨꯝꯕ ꯊꯥꯗꯣꯛ ꯂꯩꯔꯦ ꯃꯣꯏꯗꯤ
ꯌꯥꯡꯂꯦꯟ ꯌꯥꯡꯂꯦꯟꯗꯨꯗ ꯕꯣꯜ ꯁꯣꯏꯁꯤꯜꯂꯦ
ꯎꯝ
ꯃꯣꯏ ꯏꯁꯄꯦꯟꯒꯤ ꯅꯨꯄꯥ ꯑꯃ ꯀꯩ ꯍꯥꯏꯈꯔꯦ ꯑꯃꯃꯝ ꯃꯁꯝ ꯇꯨ ꯇꯨ ꯈꯣꯏꯕꯗ ꯀꯩ ꯍꯥꯏꯈꯔꯦ ꯁꯤ ꯁꯤꯅꯧ ꯑ ꯁꯤ ꯅꯧꯕꯗꯣ ꯑꯩ ꯑꯗꯨ ꯄꯤꯛꯆꯔꯁꯨ ꯀꯠꯂꯤꯅꯥꯗꯨꯄꯥꯗꯣ ꯀꯥꯃꯥꯏ ꯇꯩꯅꯣ
ꯀꯟꯃꯩ ꯕꯔꯁꯦꯂꯣꯅꯥ ꯑꯦꯀꯥꯗꯃꯤ ꯇ꯭ꯔꯦꯟ
ꯎꯝ ꯆꯪꯗꯕ ꯍꯥꯏ ꯋꯥꯅꯤ ꯄꯤꯛꯅ ꯄꯤꯗꯨ
ꯌꯦ ꯔꯤꯌꯦꯜ ꯃꯦꯖꯤꯛꯇ ꯍꯟꯇꯛ ꯁꯥꯏꯟ ꯇꯧꯔꯕꯅꯤ
ꯑꯣꯝ
ꯏꯁꯄꯤ ꯃꯤ ꯕꯦꯛ ꯂꯤꯡꯉꯦ ꯀꯥꯏꯗꯅꯣ ꯂꯣꯏꯅ ꯂꯤꯡꯉꯦ ꯑ ꯕꯁꯤꯂꯣꯅꯥꯒꯤ ꯒꯨꯕꯔꯁꯤꯁꯨ ꯂꯤꯡꯉꯤꯗꯣ
ꯎꯝ
ꯑꯝꯕꯥꯞꯄꯤ ꯆꯪꯉꯝꯗꯦ ꯀꯩꯅꯣꯅꯦ ꯀꯕꯁꯤꯗ
ꯕꯥꯄ꯭ꯔꯦ ꯌꯥꯗꯦ
ꯃꯣꯏ ꯐ꯭ꯔꯥꯟꯁꯀꯤ ꯉꯔꯥꯡ ꯕꯣꯜꯃ ꯐꯖ ꯁꯥꯟꯅꯩꯁꯦ ꯗꯦꯝ ꯕꯦꯂꯦ ꯑꯃꯉꯥꯏꯔꯦ ꯗꯦꯝ ꯕꯦꯂꯦꯗꯤ ꯑꯁ ꯆꯦ ꯉꯔꯥꯡ ꯐ ꯆꯦꯜꯂꯦ ꯗꯦꯝ ꯕꯦꯂꯦꯗꯤ
ꯑꯗꯒꯤ ꯃꯤꯝ ꯃꯤꯝ ꯍꯦꯅ ꯍꯧꯕ ꯑꯃꯅꯦꯀꯣ ꯑꯗ ꯑꯥ ꯑ ꯅꯠꯇꯦ ꯗꯤꯅ ꯍꯧꯕꯝ ꯌꯥꯎꯕꯗꯣ ꯐ꯭ꯔꯥꯟꯁꯀꯤ ꯗꯨꯕꯤ ꯍꯥꯏꯕ꯭ꯔꯥ ꯗꯨꯗꯦ ꯍꯥꯏꯕ꯭ꯔꯥ ꯑꯗꯨ ꯌꯥꯗꯦꯗ ꯉꯥꯡ
ꯌꯥꯗ ꯃꯥꯡꯉꯔꯥꯡ ꯁꯔꯕꯁꯤꯗꯤꯗ ꯊꯥꯗꯣꯔꯛꯑꯦ ꯎꯂꯤꯁꯨ ꯎꯂꯤꯁꯤ ꯔꯤꯆꯨꯑꯦꯜ ꯉꯔꯥꯡ ꯌꯥꯗꯦ
ꯌꯥꯃꯥꯒ ꯕꯥꯄꯦꯒ ꯌꯥꯃꯥꯒ ꯕꯥꯄꯦꯒ ꯁꯥꯟꯅꯕꯗ ꯑꯍꯨ ꯑꯍꯨꯝꯂꯛ ꯁꯨꯔꯦ ꯄꯣꯁꯟꯈ꯭ꯔꯤꯁꯦ ꯕꯥꯄꯦꯗꯤ
ꯎꯝ ꯀꯟꯇ꯭ꯔꯤꯗ ꯑꯍꯨꯝꯂꯛ ꯁꯨꯔꯦ ꯄꯣꯔꯤꯁꯦ
ꯁꯤꯟꯊꯤꯍꯦ
ꯎꯝ
ꯑꯁ ꯑꯩꯗꯤ ꯉꯥ ꯏꯃꯥꯟꯅꯕꯗꯒ ꯑꯁ ꯉꯁꯤ ꯐ꯭ꯔꯥꯟꯁꯇ ꯁꯣꯏꯅ ꯀꯥꯅꯤ ꯀꯥꯗ ꯀꯥꯅꯤꯒ ꯍꯥꯏ ꯏꯀꯥꯏꯖꯕꯁꯤꯗꯤ
ꯉꯔꯥꯡ ꯑꯗꯨꯃꯥꯏ ꯇꯧꯅꯤ ꯀꯅꯥꯝ ꯊꯥꯖꯕꯣꯠꯇꯦꯍꯦ
ꯎꯝ
ꯑꯣꯡ ꯅꯣꯏ ꯏꯁꯄꯦꯟ ꯁꯧꯒꯠꯄ ꯀꯥꯡꯕꯨ ꯈꯔ ꯅꯠꯇꯅ
ꯑꯃꯥꯡ
ꯑꯦ ꯆꯥ ꯊꯩꯔꯣ
ꯏꯁꯤꯡ ꯑꯁꯥꯕ ꯊꯛꯄꯅꯤꯗ
ꯎ ꯅꯈꯣꯡ ꯈꯔ ꯐꯔꯕ ꯃꯥꯂꯦꯅꯦ
ꯑꯣꯈꯥ
ꯌꯣꯒ ꯁ ꯌꯣꯒ ꯇ ꯁꯥꯟꯅꯥ ꯄꯦ ꯃ
ꯈꯪꯗꯦꯗ ꯌꯣꯒ ꯁꯥꯟꯅꯔꯤꯅ ꯍꯦꯟꯅ ꯍꯦꯟꯖꯤꯟꯒꯗ꯭ꯔꯥ ꯍꯥꯢꯔꯒ ꯍꯦꯟꯅ ꯐꯗꯣꯔꯛꯑꯦꯕꯣ
ꯑꯗꯨꯅꯦ ꯊꯕꯛ ꯆꯠꯇꯨ ꯑꯃ ꯂꯩꯔꯝꯃꯔꯣꯏꯅꯦ ꯑꯃ ꯆꯠꯀ꯭ꯔꯕꯅꯤꯅ
ꯑꯗ ꯏꯇ ꯑꯩꯈꯣꯏꯁꯦ ꯑꯩꯈꯣꯏꯖꯦ ꯂꯧꯊꯣꯛ ꯂꯧꯁꯤꯟ ꯇꯧꯔꯤ ꯑꯩ ꯈꯣꯡꯃꯟꯗ ꯁ꯭ꯀꯨꯜ ꯃꯥꯏ ꯁ꯭ꯀꯨꯜ ꯑꯦ ꯑꯦꯟ ꯖꯤ ꯑꯣ ꯁ꯭ꯀꯨꯜ ꯑꯝꯗ ꯄꯨꯔꯤ ꯑꯗꯨꯒ ꯂꯧꯊꯣꯛ ꯂꯧꯁꯤꯟ ꯇꯧꯋꯦ
ꯑꯦ ꯏꯁꯄꯤꯁꯦꯜ ꯏꯗꯨꯨꯀꯦꯁꯟꯒꯤ
ꯑꯥ ꯊꯥꯒꯤ ꯑꯣꯏꯅꯗꯤ ꯄꯤ ꯊꯥꯒꯤ ꯊꯥꯒꯤ ꯑꯣꯏꯅꯗꯤ ꯄꯤꯗꯕ ꯃꯣꯏ ꯇꯣꯂꯣꯞꯇꯣ ꯊꯥꯒꯤ ꯑꯣꯏꯅ ꯂꯤꯁꯤꯡ ꯇꯔꯥ ꯇꯔꯥꯗꯤ ꯁꯥꯔꯒ ꯆꯍꯤ ꯆꯍꯤ ꯑꯃꯒꯤ ꯄꯨꯟꯁꯤꯜꯂꯒ ꯂꯨꯄꯥ ꯂꯥꯈ ꯑꯃ ꯈꯔ ꯍꯦꯟꯅ ꯄꯤꯕ ꯑꯗꯨꯃꯥꯏꯅ ꯄꯤꯕ ꯊꯥ ꯊꯥꯒꯤ ꯄꯤꯗꯕ
ꯑꯣ ꯅꯪ ꯑꯥ ꯃꯣꯏꯔꯥꯡꯕꯧ ꯊꯥꯡꯒ ꯑꯃꯨꯛ ꯊꯤꯜꯂꯤꯔꯣ ꯅꯣꯢꯁꯦ
ꯅꯠꯇꯦ ꯀꯣꯏꯆꯦ ꯁꯤ ꯂꯩ ꯀꯩꯅꯣ ꯁꯤ ꯒꯦꯠꯀꯤ ꯀꯩꯅꯣꯗ ꯒꯦꯠꯀꯤ ꯑ ꯒꯦꯠꯒꯤ ꯍꯦꯛ ꯏꯁꯇ꯭ꯔꯤꯠ ꯐꯨꯗ ꯂꯩꯕꯗꯨꯒꯤ ꯊꯪꯅꯅ ꯂꯦꯟ ꯑꯃ ꯂꯩ ꯈꯣꯡꯃꯟꯗ ꯊꯤꯟꯕꯅꯦ
ꯎꯝ ꯑꯩꯗꯤ ꯅꯪ ꯊꯥꯡꯒ ꯇꯥꯟꯅ ꯑꯃꯨꯛ
ꯎꯝ ꯀꯥꯏ ꯁꯤꯔꯅꯤ ꯅꯨꯡꯇꯤꯒꯤ ꯊꯤꯜꯂꯗꯤ
ꯄꯨꯡ ꯀꯌꯥꯗ ꯑꯗꯨꯗꯤ
ꯃꯥꯄꯜ ꯃꯈꯥꯏꯗ ꯊꯤꯜꯂꯨꯔꯦ ꯍꯣꯔꯦꯟ ꯑꯃ ꯃꯈꯥꯏꯗ ꯂꯧ ꯂꯧꯅꯤ
ꯃꯉꯥꯜꯗꯤ ꯍꯧꯒꯠꯉꯥꯝꯈꯤꯔꯣꯅꯦ
ꯍꯧꯒꯠꯇꯦ ꯍꯧꯒꯠꯂꯝꯒꯤꯔꯣꯢ ꯑꯁ ꯍꯣꯔꯦꯟꯗꯤ ꯁꯤ ꯌꯦꯡꯁꯤ ꯂꯥꯎꯗꯅ
ꯑꯁ ꯉꯥꯝꯃꯔꯣꯢꯗ
ꯎꯝ
ꯐꯥꯏꯅꯦꯟꯗ ꯑꯣꯢꯅ ꯌꯦꯡꯁꯤ ꯁꯤꯗ
ꯆꯞ ꯃꯥꯟꯅꯅ ꯅꯪ ꯑꯗꯨꯗ ꯅꯪ ꯑꯥꯏꯄꯦꯠꯇ ꯌꯦꯡꯗꯣꯏ ꯁꯔꯨꯛ
ꯍꯨꯏ ꯊꯥꯅꯥꯝ ꯌꯥꯗꯦꯅꯦ
ꯍꯨꯏꯗꯣ ꯑꯗꯨꯝ ꯆꯦꯟꯅ ꯂꯩꯔꯦꯅꯦ
ꯑꯝ
ꯑꯁ ꯉꯔꯥꯡ ꯉꯔꯥꯡ ꯀꯂꯝꯕꯁꯇꯣ ꯄꯩꯁꯥ ꯂꯨꯄꯥ ꯆꯥꯝꯃꯉꯥ ꯃꯥꯡꯒ꯭ꯔꯝ
ꯀꯅꯥꯒ ꯊꯥꯅꯩꯕ
ꯀꯩꯅꯣꯗ ꯊꯥꯕ ꯑ ꯎꯝ ꯑꯃꯗ ꯊꯥꯕ ꯅꯠꯇꯕ ꯑꯃ ꯏꯁꯄꯦꯟꯒ ꯐ꯭ꯔꯥꯟꯁ ꯒꯣꯜ ꯑꯃ ꯒꯣꯜ ꯑꯃꯃꯝ ꯆꯟꯅꯅꯤ ꯊꯥꯕ ꯃꯥꯗꯣ ꯂꯨꯄꯥ ꯆꯥꯝꯃꯉꯥ ꯑꯗꯨꯗ ꯂꯨꯄꯥ ꯆꯥꯝꯃꯉꯥꯗꯨ ꯂꯤꯁꯤꯡ ꯇꯔꯦꯠ ꯇꯔꯦꯁ ꯆꯣꯡꯊꯣꯛꯇꯣꯏꯅꯦꯕ ꯑꯗꯨꯗꯩ ꯐ꯭ꯔꯥꯟꯁꯨ ꯐ꯭ꯔꯥꯟꯁꯇꯨ ꯒꯣꯜ ꯑꯝꯇ ꯆꯟꯈꯤꯗ꯭ꯔꯦꯗꯅ
ꯎꯝꯝ
ꯃꯥꯡꯉꯦꯗꯅ ꯑꯗꯨꯝ ꯂꯨꯄꯥ ꯆꯥꯝꯃꯉꯥꯗꯣ
ꯉꯥꯔꯥꯡ ꯄꯩꯁꯥ ꯐꯥꯅꯌꯥꯝ ꯃꯥꯡꯅꯔꯝꯅꯤꯌꯦ
ꯃꯥꯡꯉꯝꯒꯅꯤ ꯐ꯭ꯔꯥꯟꯁꯇ ꯊꯥꯕ ꯀꯥꯡꯕꯨ ꯐꯤꯅ ꯌꯥꯎꯔꯝꯒꯅꯤ
ꯑꯝ
ꯑꯅꯤꯁꯨꯕ ꯒꯣꯜꯗꯨ ꯐꯗꯤ ꯐꯖꯩꯍꯦ
ꯎꯪ ꯐꯖꯩ
ꯈꯪꯗꯦ ꯃꯣꯏ ꯏꯁꯄꯦꯟꯒꯤ ꯑꯃ ꯂꯩꯌꯦ ꯇꯛ ꯇꯛ ꯇꯛ ꯄꯤꯅꯔ ꯇꯛ ꯇꯛ ꯆꯟꯕ ꯑꯃ ꯌꯥꯝ ꯅꯥꯟꯅ ꯄꯤꯅꯔ ꯗꯛ ꯆꯟꯕ ꯑꯃ ꯂꯩꯔꯤ
ꯑꯁ ꯑꯥꯔꯖꯦꯟꯇꯤꯅꯥꯒ ꯇꯥꯔꯗꯤ ꯐꯥꯏꯅꯦꯜ ꯌꯦꯡ ꯅꯨꯡꯉꯥꯏꯅꯤ
ꯎꯝ ꯑꯁ ꯈꯪꯗꯦ ꯑꯥꯔꯖꯦꯟꯇꯤꯅꯥꯗꯣ ꯕꯣꯜꯗꯤ ꯈꯔ ꯁꯥꯟꯅꯩ ꯃꯣꯏꯅ ꯈꯔ ꯁꯥꯟꯅ ꯀ ꯩꯅꯣ ꯇꯧꯔꯅꯤ ꯅꯥꯕꯥ
ꯇꯧꯔꯁꯨ ꯑꯥꯔꯖꯦꯟꯇꯤꯅꯥꯗꯗꯤ ꯑꯃꯨꯛ ꯍꯦꯟꯖꯤꯟꯕ ꯉꯝꯃꯣꯏꯕ ꯃꯣꯏꯁꯨ ꯃꯤꯠꯐꯤꯜꯗꯔ ꯑꯔꯖꯦꯟꯇꯤꯅꯥꯁꯨ ꯃꯤꯇ ꯐꯤꯜꯗꯔ ꯂꯤꯡꯕꯅꯤ
ꯐ꯭ꯔꯥꯟꯁꯇꯨ ꯒꯣꯜ ꯐꯖꯅꯗꯤ ꯊꯧꯕꯅꯤ ꯉꯔꯥꯡꯗꯤ ꯆꯪ ꯉꯝꯗ꯭ꯔꯦ ꯑꯗꯨꯝ
ꯀꯥꯏ ꯕꯣꯜ ꯐꯪꯗꯅ ꯀꯃꯥꯏꯅ ꯊꯧꯗꯣꯏꯅꯣ
ꯍꯣꯏ ꯐꯪꯉꯀꯥꯟꯗ ꯖꯣꯔ꯭ꯔ ꯊꯧꯗꯧꯗꯨ ꯑꯗꯨꯝ ꯁꯣꯏꯖꯤꯜꯂꯛꯑꯦ ꯑꯗꯩ ꯑꯃꯨꯛ
ꯕꯣꯜ ꯏꯁꯄꯦꯟ ꯀꯥꯡꯕꯨ ꯕꯣꯜ ꯇꯥꯟꯅꯕ ꯀꯟꯂꯤꯅꯦ ꯀꯥꯏꯗꯒꯤ
ꯕꯣꯜꯗꯨꯕꯨ ꯀꯩꯅꯣ ꯃꯨꯛ ꯐ꯭ꯔꯥꯟꯁꯇꯩ ꯃꯣꯏꯅ ꯑꯗꯨꯝ ꯃꯨꯜ ꯂꯩꯔꯦ ꯀꯩꯅꯣ ꯕꯣꯜ ꯃꯨꯟ ꯕꯣꯜ ꯃꯨꯟꯕꯗꯤ ꯐꯖꯅ ꯍꯩꯔꯦ ꯑꯗꯒꯤ ꯐ꯭ꯔꯥꯟꯁꯀꯤ ꯑꯃ ꯁꯤꯟꯗꯣꯛꯈꯤꯕ ꯑꯃ ꯅꯦꯒ꯭ꯔꯣ ꯃꯆꯥ ꯑꯃ ꯏꯁꯇꯥꯏꯜ ꯌꯥꯝ ꯇꯧꯕꯗꯣ ꯅꯨꯄꯥ ꯁꯝ ꯁꯝꯗ꯭ꯔꯤꯂꯣꯛꯇꯣ ꯑ ꯏꯁꯇꯥꯏꯜꯗꯤ ꯂꯣꯏꯔꯦ ꯃꯥꯏꯗꯨ ꯇꯛ ꯇꯛꯀꯥ ꯈꯨꯅꯤꯡꯅ ꯇꯛ ꯇꯛ ꯀꯥ ꯍꯜ
ꯑꯥꯔꯖꯦꯟꯇꯤꯅꯥ ꯋꯥꯔꯜ ꯀꯞ ꯀꯥꯒꯤꯗꯣ ꯃꯥꯥꯏ ꯃꯄꯥꯟꯗꯩꯅꯤꯅꯦꯕꯣ
ꯃꯥꯏ ꯃꯄꯥꯟꯗ
ꯎꯝ ꯂꯥꯁ ꯃꯦꯟ ꯃꯥ ꯂꯥꯁ ꯃꯦꯟꯗ ꯒꯣꯜ ꯆꯟ ꯉꯝꯍꯧꯗ꯭ꯔꯤ ꯃꯥꯅꯥ ꯃꯥꯔꯇꯤꯅꯦꯁꯅ ꯁꯦꯞ ꯇꯧꯋꯦꯕ
ꯑꯃ ꯑꯃ ꯃꯣꯏꯅꯤꯗꯪ ꯀꯩꯅꯣ ꯇꯧꯔꯀꯥꯟꯗ ꯀꯥꯎꯁꯟꯅꯕꯗꯣ ꯀꯩꯕ ꯃꯥꯇꯤꯟꯅꯦꯁꯅꯥ ꯉꯥꯛꯄꯗꯣ ꯎꯝ ꯎꯝ ꯈꯤꯇꯪ ꯋꯥꯡꯈꯠꯅ ꯊꯥꯔꯝꯃꯗꯤ ꯆꯪꯉꯝꯅꯤ
ꯌꯥꯡꯗꯤ ꯌꯥꯡꯕꯅꯤ ꯃꯥ ꯑꯦꯝꯕꯥꯞꯄꯦ ꯌꯥꯡꯉꯤꯗꯩ ꯃꯥꯅꯤ ꯌꯥꯡꯕꯅꯤꯀꯣ
ꯌꯥꯡꯉꯤ ꯃꯥꯁꯨ ꯑꯗꯩ ꯏꯁꯄꯦꯟꯒꯤ ꯁ꯭ꯄꯦꯟꯒꯤ ꯑꯃ ꯅꯦꯒ꯭ꯔꯣ ꯃꯆꯥ ꯑꯃ ꯌꯥꯎꯕꯗꯣ ꯀꯩ ꯍꯥꯏꯕ ꯑꯃ ꯌꯥꯃꯥꯟꯒ ꯃꯥꯟꯅꯕ ꯑꯃ ꯃꯁꯝ ꯄꯨꯟꯈꯠꯄꯗꯣ ꯀꯣꯟꯅ ꯊꯥꯗꯣꯔꯛꯄꯗꯣ ꯎꯝ ꯑꯁꯠ ꯑꯗꯨꯁꯨ ꯌꯥꯡꯉꯤꯍꯦ
ꯌꯥꯥꯡꯕꯅꯤ ꯑꯗꯨ ꯌꯨꯔꯣꯗꯗꯤ ꯌꯝꯃꯥꯂ ꯃꯕꯥꯅꯤ ꯅꯥꯀꯟ ꯅꯥꯀꯟꯗ ꯆꯦꯂ ꯐꯖꯕꯅꯦ ꯑꯁ ꯋꯥꯔꯜ ꯀꯞꯇꯗꯤ ꯃꯥ ꯐꯖꯗꯦ ꯌꯥꯗꯦ
ꯑꯝ
ꯌꯨꯔꯣꯗꯗꯤ ꯃꯕꯥꯅꯤ ꯄꯥꯅ ꯉꯝꯗꯕꯅꯤ
ꯌꯥꯝꯃꯥꯂꯗꯨꯗꯤ ꯌꯥꯝꯃꯥꯥꯜꯁꯨ ꯂꯝꯖꯦꯟꯅꯤ ꯐꯖꯅ ꯌꯥꯡꯉꯤꯅ
ꯂꯝꯖꯦꯟꯕꯨꯗꯤ ꯌꯥꯡꯉꯦ ꯃꯁꯥ ꯈꯔ ꯁꯣꯜꯂꯤ ꯀꯔꯤ ꯈꯔ ꯕꯣꯜꯗꯣ ꯃꯤꯅ ꯏꯟꯕꯗ ꯑꯗꯨꯝ ꯇꯨꯔꯦꯕ ꯎꯝ
ꯑꯗꯣ ꯅꯨꯡꯗꯤ ꯅꯨꯡꯁꯤꯗꯦ ꯑꯗꯨꯏ ꯃꯤꯗꯨ ꯅꯨꯡꯁꯤꯕꯝ ꯈꯪ ꯎꯝ ꯅꯨꯡꯁꯤꯕꯝ ꯈꯪꯗꯦꯕ ꯕꯥꯄꯦꯗ ꯕꯥꯄꯦ ꯃꯣꯏꯗꯤ ꯊꯥꯔꯠ ꯄ꯭ꯂꯦꯁ ꯁꯥꯟꯅꯔꯛꯈꯤꯅꯤꯅꯦ
ꯎꯝ ꯑꯩꯈꯣꯏ ꯉꯁꯤ ꯃꯦꯠꯁꯤꯅ ꯒꯣꯜ ꯑꯅꯤ ꯆꯟꯕ
ꯒꯣꯜꯗꯟ ꯑꯗꯣ ꯒꯣꯜꯗꯟ ꯕꯨꯠꯁꯦ ꯎꯝ ꯒꯣꯜ ꯎꯝ ꯊꯥꯔꯠ ꯄ꯭ꯂꯦꯁꯇ ꯁꯥꯟꯅꯕꯁꯨ ꯄꯥꯗꯣꯏ ꯅꯠꯇ꯭ꯔꯣ
ꯑꯣ ꯑꯗꯨꯗꯤ ꯕꯥꯄꯦ ꯆꯥ꯭ꯅꯁꯇꯤ ꯂꯩꯔꯤꯅꯦ ꯃꯥ
ꯎꯝ ꯑꯩꯈꯣꯏ ꯉꯁꯤ ꯑꯅꯤ ꯆꯟꯁꯤꯜꯂꯗꯤ ꯌꯥꯔꯦ ꯀꯩꯅꯣ
ꯎꯝ
ꯑꯅꯤ ꯅꯠꯇ꯭ꯔꯁꯨ ꯑꯃ ꯆꯂꯥ ꯑꯃ ꯑꯦꯁꯤꯁ ꯇꯧꯔꯗꯤ ꯉꯁꯤ ꯌꯥꯔꯦ
ꯏꯪꯂꯦꯟꯒ ꯉꯁꯤꯐꯥꯎ ꯁꯥꯟꯅꯔꯛꯄꯗꯩ ꯀꯩꯅꯣ ꯇꯧ ꯃꯥꯜꯂꯦ ꯍꯧꯖꯤ ꯏꯪꯂꯦꯟꯅ ꯑꯅꯤ ꯍꯦꯜꯂꯤ ꯃꯥꯜꯂꯦꯀ ꯑꯣ ꯀ
ꯋꯥꯔꯜ ꯀꯞꯇ ꯏꯪꯂꯦꯟ ꯅ ꯑꯍꯨꯝ ꯀꯥꯔꯦ ꯑꯥꯔꯖꯦꯟꯇꯤꯅꯥꯅ ꯑꯅꯤ ꯀꯥꯔꯦ ꯃꯉꯥ ꯁꯥꯟꯅꯕꯗ
ꯑꯥ ꯀꯨꯏꯔꯦ ꯁꯥꯟꯅꯒꯤꯗꯥꯕ ꯃꯣꯏꯗꯣ ꯇꯨ ꯊꯥꯎꯖꯟ ꯀꯌꯥꯗ ꯀꯌꯥ ꯇꯨ ꯊꯥꯎꯖꯟ ꯑꯦꯠ ꯑꯗꯨꯋꯥꯏꯗꯔ ꯑꯥ ꯑꯗꯨ ꯑꯗꯩ ꯁꯥꯔ ꯑꯗꯩ ꯁꯥꯟꯅꯔꯛꯇ꯭ꯔꯕꯅꯦꯅꯣ ꯐꯖꯅ ꯌꯦꯡꯊꯔꯒꯦ
ꯅꯪ ꯑꯗꯨꯗꯤ ꯊꯕꯛ ꯆꯠꯊꯣꯛꯇꯤ ꯂꯩꯇꯕꯅꯤꯅ ꯉꯁꯤꯗꯤ ꯐꯨꯜ ꯕꯤꯖꯤꯅꯦꯁ ꯇꯧ ꯌꯥꯔꯦꯅꯦ
ꯎꯝ
ꯆꯥꯥꯛꯇꯤ
ꯑꯃ ꯃꯈꯥꯏ
ꯑꯁ ꯑꯗꯨꯗꯤ ꯌꯥꯉ ꯃꯥꯅꯩꯗꯤ